ꯑꯔꯕꯧ ꯃꯈꯥ ꯃꯈꯥꯗ ꯀꯨꯝꯍꯩꯔꯣ ꯅꯪꯒꯤꯁꯦ
ꯃꯈꯥꯗ ꯀꯨꯝꯊꯔꯛꯏꯅꯦ ꯅꯤꯟꯕ꯭ꯔꯥ
ꯅꯤꯡꯟꯈꯤ ꯇꯪꯅꯤꯗꯗ ꯌꯥꯝꯅꯤꯗꯗꯤ
ꯑꯩ ꯐꯦꯟꯗꯣ ꯉꯥꯁꯤꯗꯤ ꯃꯈꯣꯟ ꯊꯣꯛꯑꯦꯕ
ꯑꯣ ꯆꯥꯛ ꯊꯣꯡꯍꯧꯔꯤꯔꯥ ꯅꯅꯥꯎꯄꯤꯅ
ꯊꯣꯡꯍꯧꯗꯦ ꯉꯁꯥꯏꯒꯤ ꯆꯤꯂꯤ ꯂꯩꯕꯗꯣ ꯃꯃꯥꯒꯤ ꯁꯥꯍꯟꯕꯤꯔꯤꯕ ꯃꯃꯥ ꯍꯜꯂꯛꯄꯗꯨꯗ
ꯎꯝ
ꯑꯩꯗꯤ ꯐꯥꯃꯨꯡꯗꯗꯨ ꯇꯥꯔ ꯂꯩꯔꯅꯤ ꯃꯥꯅ ꯇꯧꯗꯣꯏꯅꯦ
ꯑꯉꯥꯡ ꯑꯣꯏꯕꯒꯤ ꯈꯔ ꯁꯤꯖꯤꯟꯅꯗꯕꯅꯤ ꯀꯥꯏ
ꯑꯁ ꯂꯣꯏꯔꯦ ꯃꯥ ꯇꯨꯋꯜꯐ ꯍꯦꯛ ꯂꯣꯏꯕꯗꯩ ꯑꯩꯅ ꯁꯤꯒꯤ ꯄꯥꯈꯣꯜ ꯃꯌꯥꯝꯁꯦ ꯈꯨꯅꯨꯡꯉꯥꯏꯑꯝꯅꯤ
ꯁꯥꯎꯗ꯭ꯔꯥ
ꯁꯥꯎꯗꯦ ꯑꯍꯥꯟꯕꯗꯤ ꯁꯥꯎꯔꯝꯃꯦꯕ ꯑꯩ ꯄꯣꯊꯥꯗꯣꯏꯅꯤ ꯋꯥꯏ ꯀꯥꯏꯅ
ꯅꯪꯉꯣꯟꯗꯩ ꯍꯦꯛ ꯋꯥꯡꯕ꯭ꯔꯕ ꯃꯥꯗꯤ
ꯋꯥꯡꯉꯤ ꯃꯁꯥꯁꯨ ꯃꯥꯗꯤ ꯌꯥꯝ ꯐꯩ ꯃꯥꯗꯤ ꯀꯩꯅꯣ ꯇꯧꯅꯤ ꯀꯥꯏꯅ ꯇꯧꯕꯅꯦ
ꯀꯩ
ꯑꯦꯌꯔ ꯍꯣꯁꯇꯦꯁ ꯑꯣꯏꯅꯤ ꯀꯥꯏ ꯍꯥꯏꯕꯅ ꯃꯥꯗꯤ
ꯎꯝ ꯑꯣꯏꯍꯜꯂꯨ ꯀꯩꯏꯅꯣ ꯄꯥꯝꯃꯗꯤ ꯊꯥꯖꯟꯗꯧꯅꯤ
ꯃꯥꯗꯤ ꯌꯥꯝ ꯄꯪꯉꯦ ꯑꯗꯨꯒ ꯃꯤ ꯍꯦꯟꯗꯜ ꯇꯧꯕꯁꯨ ꯍꯩꯇꯕꯗꯣ ꯑꯗꯨꯗꯨꯒ ꯌꯥꯝ ꯊꯨꯅꯁꯨ ꯇꯨꯅꯒꯜꯂꯦꯕ ꯃꯥꯁꯦ ꯑꯗꯨ ꯌꯥꯝ ꯊꯨꯅ ꯁꯥꯎꯒꯟꯕ
ꯎꯝ
ꯑꯗꯨꯒ ꯍꯦꯛꯇ ꯃꯥꯗꯤ ꯁꯥꯎꯋꯦꯅ ꯑꯦꯛꯁꯇꯦꯟꯇꯣ ꯀꯩꯅꯣꯝ ꯇꯧꯒ ꯌꯧꯋꯦꯕ ꯈꯪꯕ꯭ꯔ ꯑꯦꯂꯔꯖꯤꯒ ꯍꯧ ꯗꯩ ꯃꯥꯗꯤ ꯇꯦꯟꯁꯟ ꯂꯩ ꯌꯥꯗꯦ ꯑꯦꯂꯔꯖꯤ ꯍꯧꯋꯦꯕ
ꯎꯝ ꯑꯦꯂꯔꯖꯤ ꯍꯥꯏꯗꯤ ꯀꯔꯝꯕ ꯑꯦꯂꯔꯖꯤꯅꯣ ꯍꯥꯏꯖꯦ
ꯃꯥꯏꯗꯣ ꯈꯪꯗꯦ ꯗꯣꯛꯇꯔꯅ ꯏꯁꯇ꯭ꯔꯦꯁꯅꯅꯦ ꯁꯇ꯭ꯔꯦꯁ ꯂꯩꯇꯅꯕ ꯍꯣꯠꯅꯧꯁꯨ ꯍꯥꯏꯔꯛꯑꯕꯅꯦꯕ ꯑꯗꯨꯗꯣꯒꯤ ꯃꯥꯅ ꯂꯥꯛꯏ ꯅꯣꯡꯃ ꯈꯤꯇꯪꯒ ꯁꯥꯎꯒꯠꯈꯤꯕ ꯅꯨꯃꯤꯠꯁꯦ
ꯎꯝ
ꯍꯧꯔꯛꯑꯅꯤ ꯃꯊꯥ ꯃꯊꯥ ꯃꯊꯥ ꯃꯄꯥ
ꯎꯝ
ꯑꯗꯨꯗꯨꯒ ꯑꯗꯨꯏꯗꯨꯒꯤ ꯑꯩꯈꯣꯏꯅ ꯑꯗꯨꯗꯣ ꯍꯥꯏꯗꯤ ꯑꯦꯔꯚꯁꯇꯦꯁ ꯑꯣꯏꯕꯗꯤ ꯑꯗꯨꯒꯨꯝꯕꯗꯨꯗꯤ ꯗꯦꯂꯤ ꯕꯦꯁꯤꯁꯇ ꯊꯦꯡꯅꯔꯛꯇꯣꯏꯅꯤꯗꯅ ꯑꯗꯨꯗꯨꯅ ꯑꯩꯈꯣꯏꯅ ꯅꯪ ꯑꯗꯨꯒꯤ ꯅꯥꯕꯗꯣ ꯍꯥꯟꯅ ꯐꯍꯟꯈꯣꯅ ꯍꯥꯏꯕ ꯑꯗꯣ ꯃꯥꯏ ꯈꯨꯟ ꯃꯥꯏ ꯑꯅꯥꯕꯗꯨꯣ ꯐꯔꯣꯏ ꯍꯥꯏꯕ ꯗꯣꯛꯇꯔꯅ
ꯎꯝ ꯀꯩꯅꯣ ꯍꯤꯗꯥꯛꯀꯥ ꯂꯩꯇꯦ ꯍꯥꯏꯔꯣ
ꯍꯤꯗꯥꯛꯄꯨꯗꯤ ꯂꯩꯕ ꯑꯗꯨꯗꯨ ꯅꯝꯊꯔꯒ
ꯅꯝꯖꯔ ꯍꯣꯏ ꯑꯦꯂꯔꯖꯤꯕꯨꯗꯤ ꯑꯗꯨꯝ ꯐꯕꯗꯤ ꯉꯝꯃꯣꯏ
ꯑꯧ ꯑꯗꯨꯗꯨꯒꯤ ꯑꯩꯈꯣꯏꯅ ꯅꯪ ꯅꯁꯥꯅ ꯇꯦꯟꯁꯟꯗꯨ ꯀꯥꯗꯅꯕ ꯍꯣꯠꯅꯧ ꯀꯥ ꯅꯪ ꯇꯦꯟꯁꯟ ꯀꯥꯔꯒ ꯕꯦꯔꯥ ꯀꯥꯏ ꯍꯥꯏꯔꯕꯅꯤꯅ ꯍꯥꯏꯕꯁꯦ ꯃꯥ ꯀꯟꯇ꯭ꯔꯣꯜ ꯉꯝꯗꯦꯕ ꯑꯗꯨꯗꯨꯒꯤ
ꯎꯝ
ꯄꯥꯈ
ꯏꯁ ꯕꯦꯔꯥꯝꯅꯤꯅꯦ ꯃꯥꯏꯗꯨꯁꯨ
ꯎꯝ
ꯑꯁ ꯀꯩꯅꯣꯝ ꯇꯧꯈ ꯁꯥꯎꯒ ꯆꯥꯅꯤ ꯑꯩꯈꯣꯏ ꯕꯤ ꯄꯤ ꯀꯥ ꯕꯤꯄꯤ ꯋꯥꯡꯉꯝꯃꯅꯤꯅ ꯕꯤꯄꯤꯒ ꯌꯦꯡꯊꯣꯛꯎꯔꯅꯤ ꯑꯩꯈꯣꯏꯗꯤ
ꯎ
ꯈꯨꯠꯁꯥꯎꯒꯠꯅꯒ ꯇꯧꯕ ꯈꯕ꯭ꯔꯥ ꯑꯁ
ꯀꯃꯥꯏ ꯀꯃꯥꯏ ꯁꯋꯥꯏꯅꯣ ꯑꯩꯁ‌ꯦ ꯃꯆꯤꯟꯕ ꯌꯥꯝ ꯐꯠꯇ꯭ꯔꯕꫭ
ꯃꯆꯤꯡ ꯈꯨꯣꯄꯠꯇꯕꯅꯤ ꯁꯟꯗꯦ ꯄꯣꯛꯄ ꯃꯆꯤꯟ ꯌꯥꯝ ꯁꯥꯊꯤꯀꯣ ꯑ ꯄꯑꯦ ꯑꯗꯒꯤ ꯑꯇꯣꯝꯕꯤꯅ ꯁꯟꯗꯦ ꯄꯣꯛꯄꯁꯦ ꯁꯥꯊꯤ ꯍꯥꯏꯕꯅꯦꯕ ꯑꯗꯨ ꯇꯧꯔꯦꯗꯅ
ꯑꯗꯩ ꯑꯩ ꯋꯥꯏꯅꯁꯗ‌ꯦ ꯄꫭꯛꯑ‌ꯦ
ꯎꯝ ꯑꯩ ꯃꯟꯗꯦ
ꯎꯝ ꯄꯔ‌ꯦꯡ ꯄꯔ‌ꯦꯡ
ꯑꯈꫭꯏ ꯕꯕꯥ ꯃꯟꯗꯦ ꯄꯣꯛꯄ ꯃꯥꯜꯂꯦ
ꯎꯝ ꯅꯣꯏꯃꯃꯥꯅ ꯀꯔꯝ ꯀꯥꯟ ꯄꯣꯛꯀꯦ
ꯁꯇꯔꯗꯦ
ꯁꯇꯔꯗꯦ ꯁꯟꯗꯦ ꯃꯟꯗꯦ ꯇ꯭ꯌꯨꯁꯗꯦ ꯀ ꯇ ꯑꯗꯨ ꯌꯥꯎꯗ꯭ꯔꯁ‌ꯦ
ꯇ꯭ꯌꯨꯁ ꯗꯦ ꯋꯥꯂꯦ ꯑꯩ ꯃꯅꯦꯕꯤꯇꯅꯔꯛꯄꯗ ꯎꯝ ꯂꯣꯏ ꯁꯨꯔ ꯃꯥꯂꯦ ꯂꯣꯏ ꯁꯨꯔ ꯃꯥꯂꯦ ꯑꯩ ꯍꯥꯟꯅ ꯁꯟꯗꯦ ꯄꯣꯛꯄꯁꯦ ꯄꯥꯛꯅ ꯌꯥꯎꯗꯦ ꯏꯃꯥꯟꯅꯕꯤꯗ
ꯎꯝ ꯁꯟꯗ‌ꯦ ꯍꯣꯏ ꯁꯟꯗꯦ ꯄꯣꯛꯄꯁꯦ ꯑꯩꯈꯣꯏꯒꯤ ꯌꯨꯝꯊꯪꯅꯕ ꯗꯗꯥ ꯑꯃ ꯂꯩꯌꯦ ꯃꯥꯁꯨ ꯃꯆꯤꯡ ꯐꯠꯇꯦꯕ ꯁꯥꯎꯒꯔꯗꯤ ꯀꯩꯅꫭꯝ ꯇꯧꯋ‌ꯦꯕ
ꯑ ꯊꯤꯕ ꯌꯥꯝꯅ
ꯀꯔꯤ ꯃꯤꯡꯗꯤ ꯃꯤꯡ ꯄꯟꯕ ꯌꯥꯗꯦ ꯍꯥꯏꯕꯅꯤꯅ ꯄꯟꯕꯗꯤ ꯀꯩꯁꯨꯛꯇ ꯀꯥꯏꯗꯔꯕ ꯈꯪꯗꯦ
ꯀꯩꯅꯣ ꯍꯥꯏꯁꯤꯕꯣ ꯑꯩꯗꯤ ꯉꯁꯥꯏꯗꯒꯤ ꯅꯪ ꯃꯤꯡ ꯄꯜꯂꯤꯁꯤꯗꯤ
ꯑꯗꯨꯗꯤ ꯄꯟꯕ ꯑꯩꯈꯣꯏ ꯆꯦꯅꯗꯤ ꯀꯩꯁꯨꯗꯤ ꯍꯥꯏꯗꯕꯃ ꯑꯗꯨꯝ ꯄꯜꯂꯁꯤꯔ ꯈꯩꯗ‌ꯦ
ꯏꯃ ꯑꯩ ꯅꯪ ꯉꯁꯥꯏ ꯃꯤꯃꯤꯡ ꯄꯟꯕ ꯌꯥꯗꯦ ꯍꯥꯏꯗꯣ ꯂꯥꯏꯔꯤꯛ ꯑꯦꯞꯀꯤ ꯃꯃꯤꯡ ꯍꯥꯏꯕ ꯑꯣꯏꯅꯤꯡꯉꯤꯅꯦ
ꯅꯠꯇꯦ ꯍꯣꯏ ꯑꯗꯨꯁꯨ ꯑꯗꯨꯅꯦꯕ ꯑꯗꯨꯒꯤ ꯕꯤꯖꯤ ꯂꯩꯔꯦ ꯈꯪꯗ‌ꯦ
ꯑꯌ‌ꫭꯃ
ꯀꯩꯅꯣꯗꯣ ꯎꯝ ꯑꯣꯏꯅ ꯅꯤꯛꯅꯦꯝ ꯑꯣꯏꯅ ꯐꯖꯅ ꯑꯣꯏꯅ ꯍꯥꯏꯔꯒꯦ ꯀꯣꯏꯊꯣꯛꯑꯒ ꯅꯪꯒ ꯀꯩꯅꯣ ꯊꯥꯃꯤꯟꯅꯕꯗꯣ ꯅꯤꯠ ꯑꯩꯈꯣꯏꯒꯤ ꯀ꯭ꯂꯥꯁꯃꯦꯠ ꯀꯌꯥꯁ ꯇꯕꯔꯥ ꯍꯜꯂꯣ ꯍꯜꯂꫭ
ꯍꯜꯂꫭ ꯇꯥꯏꯌ‌ꯦ
ꯀꯩꯅꯣꯗꯣ ꯁꯤꯅ ꯍꯧꯕ ꯏꯕꯥꯅꯤ ꯏꯃꯥꯟꯅꯕꯤ ꯗꫭ
ꯑ
ꯑꯗꯨ ꯑꯗꯨꯒꯗꯤ ꯀꯩꯅꯣ ꯇꯧꯅ ꯄꯥꯎ ꯐꯥꯎꯅꯔꯤꯕꯣ
ꯑꯩ ꯄꯥꯎ ꯐꯥꯎꯅꯩꯌꯦꯕꯀꯣ ꯑꯗꯣ ꯑꯩꯈꫭꯏꯅꯤꯅ ꯄꯥꯎ ꯐꯥꯎꯅꯩꯁꯤꯅ ꯑꯥ ꯀꯩꯅꯣ ꯅꯤꯠꯀꯤ ꯈꯤꯇꯪ ꯉꯥꯛꯇ ꯑꯣꯏꯕꯗꯣ
ꯑꯣ
ꯑꯇꯩ ꯋꯥꯔꯤꯒ ꯑꯝꯇ ꯁꯥꯟꯅ ꯁꯪꯗ꯭ꯔꯦ ꯗ꯭ꯔꯣꯃꯥ ꯕꯣꯟꯗꯤꯡ ꯇꯥꯏꯞ ꯇꯧꯂꯩꯔ‌ꯦ
ꯑꯧ ꯑꯁ ꯅꯣꯏ ꯅꯤꯠ ꯊꯥꯕꯁꯤꯀꯣ ꯇꯜꯂꯦ
ꯌꯥꯝꯅ ꯀꯠ ꯑꯣꯐ ꯌꯥꯝ ꯆꯥꯎꯕ꯭ꯔꯥꯕ ꯆꯥꯎꯔꯝꯗꯧ ꯃꯥꯣꯏ
ꯀꯠ ꯑꯣꯐꯇꯣ ꯍꯟꯗꯛꯇꯤ ꯅꯦꯝꯅꯦꯕꯨꯗꯤ ꯍꯥꯏꯕꯅꯦ ꯀꯣꯏꯁꯟ ꯂꯨꯕꯅꯤꯅ ꯑꯗꯨꯒ ꯑꯗꯨꯒ ꯃꯣꯏ ꯀꯠ ꯑꯣꯐ ꯅꯦꯝꯃꯁꯨ ꯑꯩꯒꯤ ꯃꯥꯔꯛꯇꯣ ꯅꯦꯝꯈ꯭ꯔꯦ ꯆꯞ
ꯑꯗꯒꯤ ꯂꯤꯛ ꯆꯠꯄꯒꯤꯁꯨ ꯌꯥꯝ ꯇꯧꯒꯦꯕ ꯃꯥꯅꯦ
ꯀꯩ
ꯎꯝ ꯂꯤꯈ ꯆꯠ ꯄꯒꯤ
ꯑꯥ ꯑꯥ ꯑꯥ ꯇꯧꯋꯦ ꯍꯥꯏꯕ ꯑꯗꯨꯗꯣ ꯂꯤꯔꯤꯛꯇꯣ ꯆꯠꯀꯦ ꯉꯅ ꯑꯩꯈꯣꯏꯁꯨ ꯌꯧꯕꯤꯔꯛꯑꯣꯗꯅ
ꯇꯦꯂꯤꯒ꯭ꯔꯥꯝꯒꯁꯦ ꯍꯥꯞꯄꯕꯅꯦ ꯍꯥꯏꯕ ꯑꯩꯗꯤ
ꯑꯩꯗꯣ ꯀꯩꯅꯣ ꯇꯧꯕꯅꯦꯕ ꯅꯍꯥꯟ ꯑ ꯑꯩꯈꯣꯏ ꯃꯥꯅ ꯑꯃꯁꯨ ꯌꯥꯎꯁꯟꯁꯦꯅ ꯇꯧꯕꯒꯤ ꯁꯤꯗꯁꯨ ꯑꯃ ꯀꯩ ꯀꯥꯗ꯭ꯔꯁꯨ ꯌꯥꯕ ꯑꯃ ꯀꯩꯅꯣ ꯇꯧꯕꯤꯗꯣ ꯄꯩꯁꯥ ꯊꯤꯔꯦ ꯀꯣꯅ ꯇꯝꯕꯤꯗꯣ
ꯎꯝ
ꯑꯗꯨꯗꯣ ꯀꯩꯅꯣ ꯇꯧꯁꯦꯅ ꯃꯃꯥꯡꯗ ꯌꯥꯎꯈꯤꯕꯅꯦꯕꯀꯣ ꯑꯃ ꯑꯗꯨ ꯌꯥꯎꯕꯗꯣ ꯇꯣꯛꯑꯅꯤꯅ ꯑꯗꯨꯁꯨ ꯑꯗꯨꯗ ꯆꯟꯕꯤꯗꯣ ꯊꯦꯡ
ꯀꯩꯅꯣ ꯈꯪꯉꯝꯃꯣꯏꯌꯦ ꯃꯣꯏ ꯃꯔꯣꯟ ꯅꯠꯇꯕꯅꯤꯅ
ꯈꯪꯗꯦꯗ ꯌꯥꯝ ꯑꯗꯨ ꯊꯦꯡꯅꯩꯌꯦꯕꯀꯣ ꯑꯗꯨ ꯑꯃꯨꯛꯀꯛ ꯊꯦꯡꯅꯔ ꯇꯣꯛꯈ꯭ꯔꯦ ꯃꯥꯗꯣ ꯑꯗꯨꯗꯣ ꯇꯝꯕ꯭ꯔꯗꯤ ꯈꯪꯗꯦ ꯍꯪꯁꯨ ꯍꯪꯗ꯭ꯔꯦ ꯑꯩꯗꯣ ꯑꯗꯨꯏ ꯀꯣꯂꯦꯖꯇꯨꯗ ꯇꯝ ꯆꯠꯂ ꯇꯝꯗꯔꯥ ꯈ
ꯀꯩꯅꯣꯗꯔꯣ
ꯀꯦ ꯄꯤꯗꯨ ꯇꯝꯕ꯭ꯔꯕ ꯃꯥꯗ
ꯇꯝꯕꯅꯦ ꯎꯝ ꯃꯥ ꯃꯊꯪ ꯆꯍꯤ ꯂꯣꯏꯗꯣꯏꯅꯦ ꯅꯪꯁꯨ ꯂꯣꯏꯁꯤꯜꯂ ꯌꯥꯗ꯭ꯔꯣ ꯗꯕꯜ ꯗꯤꯒ꯭ꯔꯤ ꯄꯥꯏꯅꯕ
ꯑꯩꯗ ꯑꯩꯈꯣꯏ ꯃꯥꯅ ꯄꯩꯁꯥ ꯌꯥꯝ ꯆꯪꯉꯦꯅ ꯃꯍꯕꯨ ꯃꯨꯠ ꯊꯥꯔꯒ ꯈꯣꯠꯂꯒ ꯇꯧꯕꯗꯣ ꯄꯩꯁꯥ ꯌꯥꯝ ꯆꯪꯉꯦꯅ
ꯅꯣꯏ ꯀꯤꯔꯄꯤꯤ ꯇꯧꯔꯤꯅꯣ ꯀꯩꯒꯤꯅꯣ ꯌꯥꯝ ꯇꯥꯡꯕꯅꯦ ꯀꯤꯔꯄꯤꯗꯤ
ꯈꯪꯗꯤ ꯑꯩꯈꯣꯏ ꯏꯃꯥꯟꯅꯕꯤ ꯑꯃ ꯀꯩꯅꯣꯗꯣ ꯃꯤꯂꯤꯔꯝ ꯇꯝꯃꯤꯟꯅꯔꯝꯕꯗꯣ ꯑꯩꯒꯁꯨ ꯑꯥꯗ ꯇꯝꯃꯤꯟꯅꯩ ꯇꯧꯕꯗꯣ
ꯑꯁ ꯑꯃ ꯍꯥꯏꯔꯝꯃꯗꯤ ꯑꯩ ꯀꯥꯎꯈ꯭ꯔꯦ ꯐꯖꯅ ꯄꯨꯜꯂꯛꯄ ꯅꯠꯇꯕꯅ ꯀꯥꯎꯈ꯭ꯔꯦ
ꯑꯗꯨꯒ ꯇꯝꯃꯤꯟꯅꯔꯝꯕꯗꯒꯤ ꯃꯣꯏꯁꯨ ꯃꯥꯗꯣ ꯑꯗꯨ ꯀꯩ ꯍꯥꯏꯅꯤ ꯃꯥꯗꯣ ꯀꯣꯔꯁꯇꯣ ꯑꯩꯈꯣꯏꯗꯩꯗꯤ ꯇꯣꯛꯈ꯭ꯔꯦꯕꯀꯣ ꯃꯥꯗꯣ ꯑꯗꯨꯅ ꯇꯣꯛꯄꯒꯤ ꯑꯩꯁꯦ ꯇꯣꯛꯑꯁꯤꯔꯅ ꯇꯧꯔꯝꯕꯒꯤ ꯑꯗꯨꯋꯥꯏ ꯃꯇꯥꯡꯗꯨꯗ ꯇꯝꯈꯤꯕꯅꯦꯕ ꯐꯥꯔꯁ ꯏꯌꯥꯔ ꯂꯣꯏꯔ ꯃꯇꯨꯡ ꯍꯥꯏꯗꯤ ꯀꯣꯂꯦꯖꯇ ꯁꯨꯝ ꯐꯖꯜꯂꯛꯇꯕꯒꯤ ꯑꯇꯣꯞ ꯀꯣꯂꯦꯖꯇ ꯇꯝꯁꯤꯔꯥ ꯑꯗꯨ ꯇꯝꯗꯣꯏ ꯑꯣꯏꯔꯗꯤ ꯆꯍꯤ ꯑꯃꯨꯛ ꯃꯥꯡꯕ ꯄꯥꯡꯉꯅꯤ ꯈꯣꯠꯂꯅꯤꯅ ꯇꯧꯈꯤꯕ ꯑꯩꯒꯤ ꯁꯨꯃꯥꯏꯅ ꯄꯨꯜꯂꯞ ꯇꯧꯔꯒ ꯌꯥꯎꯁꯟꯈꯤꯕꯅꯦꯕ ꯑꯗꯨꯒ ꯁꯥꯔꯇꯤꯐꯤꯀꯦꯠꯀ ꯂꯧꯊꯣꯛꯑꯒ ꯇꯣꯛꯑꯒ ꯒꯨꯍꯥꯇꯤ ꯀꯩꯅꯣꯗ ꯑꯣꯏꯅ ꯇꯝꯝꯕꯁꯦꯅ ꯇꯧꯅꯈꯤꯕꯅꯦꯕ ꯑꯗꯨ ꯕꯨꯗꯤ ꯇꯝꯈ꯭ꯔꯦ ꯍꯥꯏꯕꯨꯗꯤ ꯑꯁꯤꯗ ꯑꯗꯨꯝ ꯇꯝꯍ ꯑꯣꯏꯔꯦꯗꯅ ꯆꯍꯤꯗꯣ ꯁꯥꯔꯇꯤꯐꯤꯀꯦꯠ ꯂꯧꯊꯣꯛꯄ ꯈꯣꯠꯇꯣꯛꯄ ꯇꯧꯕꯗꯣ ꯃꯇꯝ ꯌꯥꯝꯅ ꯀꯩ ꯍꯥꯏꯅꯤ ꯖꯟ ꯖꯥꯟ ꯌꯥꯝꯅ ꯑꯣꯏꯔꯅꯤ ꯑꯗꯒꯤ ꯈꯕꯔꯗꯁꯨ ꯀꯩꯀꯥ ꯍꯥꯞꯅꯗꯣꯏꯅꯤꯗꯅ ꯑꯃꯨꯛ ꯑꯗꯨꯗꯣ ꯑꯣꯔꯤꯖꯤꯅꯦꯜꯖꯨ ꯐꯪꯉꯣꯏ ꯑꯗꯨꯗꯒꯤ ꯒꯤꯕꯅꯦꯕ
ꯎꯝ
ꯑꯠ ꯀꯩꯅꯣ ꯑꯩꯅ ꯉꯁꯥꯏ ꯍꯥꯏꯒꯦ ꯇꯧꯕꯗꯨꯕꯣ
ꯀꯦꯄꯤ
ꯑꯣ ꯑꯗꯨꯃꯥꯏꯟ ꯇꯧꯔꯒ ꯄꯨꯂꯞ ꯇꯝꯃꯤꯟꯅꯒꯤꯕ ꯃꯥꯗꯤ ꯇꯣꯛꯈ꯭ꯔꯦ ꯑꯗꯨꯒ
ꯑꯗꯣ ꯀꯦꯄꯤꯅ ꯏꯇꯥꯡ ꯇꯥꯡꯕ ꯃꯥꯜꯂꯦ ꯃꯅꯤꯄꯨꯔꯗ
ꯈꯪꯗꯤꯌꯦ ꯀꯩꯅꯣꯗ ꯁ꯭ꯇꯦꯟꯗꯔ ꯀꯣꯂꯦꯖꯇ ꯑꯣꯏꯅ ꯇꯝꯃꯨ ꯌꯥꯗ꯭ꯔꯥ ꯀꯥꯏ ꯃꯤꯅꯒꯗꯤ ꯍꯥꯏꯅꯔꯦ ꯑꯗꯣ ꯈꯪ
ꯏꯃꯥꯟꯅꯕꯤ ꯑꯝꯁꯨ ꯁ꯭ꯇꯦꯟꯗꯔꯠ ꯀꯣꯂꯦꯖꯇ ꯇꯝꯕꯅꯦ ꯀꯩꯁꯨ ꯌꯥꯝ ꯇꯥꯡꯉꯝꯗꯧ ꯃꯥꯟꯗꯦ ꯑꯗꯨꯁꯨ
ꯎꯝ
ꯑꯦ ꯑꯦꯁ ꯄꯣꯜ ꯍꯣꯡꯉꯦ ꯇꯦꯁꯄꯣꯜꯖꯦ ꯄ꯭ꯔꯥꯏꯚꯦꯠꯅꯦꯕ ꯑꯗꯨ ꯑꯣꯏꯇꯥꯔꯒꯗꯤ ꯑꯗꯨ ꯃꯥꯖꯦ ꯑ ꯃꯣꯏꯖꯦ ꯄ꯭ꯔꯥꯏꯚꯦꯠ ꯑꯣꯏꯇꯥꯔꯒꯁꯨ ꯒꯔꯃꯦꯠꯀꯤ ꯎꯝ ꯂꯧꯕ ꯃꯅꯤꯗꯣ ꯑꯗꯨꯗꯒꯤ ꯑꯗꯨꯒ ꯆꯞ ꯃꯥꯟꯅꯅ ꯂꯧꯋꯦꯕ ꯑꯈꯣꯏ ꯊꯝꯕꯥꯜ ꯃꯔꯤꯛꯇꯨ ꯒꯚꯔꯃꯦꯟꯅꯦꯕ ꯑꯗꯨ ꯑꯣꯏꯁꯨ ꯇꯦꯖꯄꯣꯜꯒ ꯑꯈꯣꯏꯒ ꯆꯞ ꯃꯥꯟꯅꯩꯕ ꯑꯈꯣꯏꯅ ꯍꯦꯟꯕꯕꯥꯎ ꯌꯥꯎꯒ꯭ꯔꯦꯕ
ꯎꯝ
ꯑꯗꯨꯅ ꯇꯦꯖꯄꯣꯜ ꯕꯨꯗꯤ ꯐꯕ ꯃꯥꯜꯂꯦ ꯄꯩꯁꯥꯒꯤ ꯃꯇꯥꯡꯗ ꯑꯇꯩꯗꯤ ꯈꯪꯇꯦ
ꯀꯔꯤ ꯅꯨꯡꯒꯤ ꯌꯥꯎꯔꯨꯕꯅꯣ ꯑꯃꯨꯛ ꯈꯜꯂꯛꯑꯦꯗ ꯄꯩꯁꯥꯗꯣ ꯌꯥꯝ ꯇꯥꯡꯃꯟꯕꯩꯒꯣ
ꯑꯧ ꯇꯥꯡꯕꯅꯦ ꯑꯈꯣꯏ ꯆꯦꯆꯦ ꯇꯧꯔꯛꯑꯦꯕ ꯑꯗꯨꯗ ꯑꯈꯣꯏꯅ ꯍꯥꯏꯅꯦꯕ ꯏꯟꯗꯣꯡꯅ ꯄꯥꯝꯃꯨꯒ꯭ꯔꯦꯅ ꯍꯥꯏꯗꯤ ꯇꯤ ꯑꯦꯁ ꯄꯣꯜ ꯂꯩꯔꯝꯃꯦꯖꯦ ꯍꯥꯟꯅ ꯈꯪꯉꯝꯃꯗꯤꯅ
ꯑꯣ ꯑꯣ ꯇꯤꯌꯦ ꯇꯤ ꯑꯦꯁ ꯄꯣꯜꯗꯨꯖꯨ ꯑꯗꯨꯝ ꯌꯥꯕ꯭ꯔꯤ ꯑꯗꯨꯃꯥꯏꯟ ꯇꯧꯕ ꯌꯥꯕꯩꯔꯕ
ꯍꯣꯏ ꯇꯤ ꯑꯦꯁ ꯄꯣꯜ ꯖꯦ ꯀꯗ꯭ꯔꯖꯨ ꯌꯥꯏꯌꯦꯕ ꯑꯗꯨꯗꯨꯒ ꯃꯣꯏꯖꯦ ꯅꯣꯠꯁ ꯄꯤꯔ ꯁꯤꯜꯍꯜꯂꯦꯕ
ꯑꯥ ꯍꯣꯏ ꯍꯣꯏ ꯑꯗꯨꯃꯥꯏꯟ ꯇꯧꯋꯦ ꯃꯣ ꯀꯦꯄꯤꯒꯤꯖꯨ ꯑꯗꯣ ꯈꯪꯗꯦ ꯃꯣꯏꯅ ꯄꯩꯁꯥ ꯌꯥꯝ ꯆꯥꯎꯋꯦ
ꯑꯗꯨꯅꯦ ꯃꯣꯏꯗꯤ ꯀꯩꯅꯣ ꯑꯦꯠꯃꯤꯁꯟꯗꯣ ꯂꯤꯁꯤꯡ ꯅꯤꯄꯥꯟꯒ ꯂꯧꯕ꯭ꯔ ꯀꯩꯅꯣꯝ ꯇꯧꯋꯤꯅꯦ
ꯍꯣꯏ ꯑꯩ ꯆꯞ ꯆꯥꯕꯗꯤ ꯈꯪꯗꯦ ꯑꯩꯈꯣꯏ ꯃꯥꯅ ꯇꯧꯕꯅꯦ ꯑꯗꯒꯤ ꯃꯤ ꯃꯍꯨꯠ ꯊꯥꯕꯗꯨꯅꯅꯦ ꯂꯨꯄꯥ ꯂꯤꯁꯤꯡ ꯇꯔꯥ ꯇꯔꯥꯃꯥꯊꯣꯏ
ꯍꯥꯏꯃ ꯑꯗꯨ ꯃꯍꯨꯠꯇꯣ ꯂꯥꯏꯛ ꯀꯣꯂꯦꯁꯅ ꯑꯗꯨꯝ ꯄꯤꯗꯣꯏꯔꯕ ꯑꯈꯣꯏꯅ ꯅꯦꯛꯆꯗꯣꯏꯔꯕ
ꯀꯣꯂꯦꯁꯅ ꯑꯗꯨꯝ ꯁꯤꯟꯗꯧ ꯃꯥꯜꯂꯦ ꯃꯣꯏꯗꯣ ꯑꯗꯨꯝ ꯑꯗꯨꯋꯥꯏꯗ ꯂꯩꯕ ꯁꯥꯇ꯭ꯔꯒꯨꯝꯕ ꯑꯗꯨꯝ ꯃꯣꯏꯖꯦ ꯃꯣꯏꯅꯠ ꯀꯃꯥꯏꯟ ꯁꯤꯟ ꯃꯣꯏꯟ ꯗꯨꯝ ꯁꯤꯟꯕ ꯃꯥꯜꯂꯦ ꯈꯪꯗꯦ ꯑꯈꯣꯏ ꯍꯟꯗꯛ ꯊꯥꯕ ꯆꯠꯂꯨꯕꯗꯨꯗꯖꯨ ꯑꯗꯨꯝ ꯃꯍꯨꯠ ꯊꯥꯕ ꯌꯥꯎꯕ ꯃꯤ ꯃꯩꯔꯤ ꯌꯥꯎꯋꯦꯕ ꯑꯗꯨꯝ ꯏꯁꯇꯨꯗꯦꯟ ꯑꯗꯨꯝ ꯑꯣꯏꯌꯦꯕ
ꯂꯦꯡꯒꯥꯗꯣ ꯌꯥꯝ ꯂꯤꯕ ꯃꯤꯗꯤ ꯑꯨ ꯅꯠꯇꯦꯕ
ꯑꯗꯨꯃꯥꯏꯑꯗꯨꯝ
ꯃꯣꯏꯗꯤ ꯐꯥꯗ ꯖꯥꯂ ꯈꯪꯗꯤꯌꯦ ꯍꯟꯗꯛ ꯑꯈꯣꯏ ꯁꯥꯟꯅꯣꯏꯗ ꯇꯥꯏꯗꯅ
ꯎꯝ ꯐꯥ ꯐꯥꯕ ꯍꯥꯏꯗꯣ ꯃꯣꯏ ꯑꯦꯝꯃꯤꯠꯀꯥꯔꯠ ꯂꯣꯏ ꯂꯧꯁꯜꯂꯦ ꯐꯥꯗꯅꯕ ꯑꯗꯨꯒ ꯇꯧ
ꯑꯣ ꯑꯈꯣꯏꯗꯤ ꯐꯥꯔꯤꯕ ꯑꯦꯝ ꯌꯨꯅ ꯐꯥꯗꯅ ꯇꯧꯋꯦ
ꯑꯗꯨꯝ ꯊꯥꯍꯟꯒꯤꯗ꯭ꯔꯥ ꯃꯥꯂꯦ ꯑꯉꯥꯡꯗꯣ ꯁꯞꯇꯤꯇ꯭ꯌꯨꯠ ꯊꯥ ꯂꯝꯕꯒꯤ
ꯑꯁ ꯃꯣꯏ ꯍꯥꯟꯅ ꯍꯥꯏꯔꯛꯑꯦꯕ ꯀꯅ ꯅꯣꯏ ꯃꯍꯨꯠ ꯊꯥꯕ ꯌꯥꯎꯔꯗꯤ ꯂꯣ ꯍꯥꯏꯅ ꯍꯧꯔꯧꯀꯣ ꯍꯣꯔꯦꯟ ꯂꯥꯛꯑꯗꯤ ꯈꯔ ꯀꯥꯖꯤꯟ ꯀꯥꯏ ꯇꯧꯔꯣ
ꯑ ꯑꯗꯨꯗ ꯖꯦꯟꯖꯒꯦꯅ ꯂꯧꯔꯤꯕ ꯄꯩꯁꯥꯅꯦꯕ ꯔꯤꯁꯇꯣ ꯆꯥꯎꯕꯅꯤꯅ ꯑꯩꯈꯣꯏꯗꯣ ꯍꯟ ꯊꯥꯏꯅ ꯅꯍꯥꯟꯈꯩ ꯁꯦꯃꯤꯁꯇꯔ ꯊꯥꯔꯛꯄꯗꯤ ꯀꯣꯂꯦꯖ ꯈꯤꯇꯪꯒꯁꯦ ꯑꯩꯈꯣꯏꯁꯦ ꯐꯣꯟꯒ ꯄꯨꯊꯣꯛꯑ ꯁꯤꯜꯂꯤꯅꯦꯕ ꯌꯥꯝ ꯅꯨꯡꯉꯥꯏꯅ ꯑꯗꯨꯒ ꯍꯟꯗꯛꯇꯤ ꯑꯇꯣꯞꯄ ꯀꯣꯂꯦꯖꯁꯨ ꯇꯥꯔꯕꯅꯤꯅ ꯌꯥꯝ ꯊꯤꯅ ꯑꯁ ꯍꯩꯇꯗꯅ ꯍꯩ ꯗꯨꯗ ꯑꯍꯥꯟꯕꯩ ꯄꯦꯄꯔꯁꯦ ꯑꯩꯈꯣꯏꯅ ꯈꯜꯂꯦ ꯀꯩꯅꯣ ‌ꯇꯧꯖꯤꯕꯣ ꯑꯝꯇ